ꯍꯜꯂꯣ
ꯇꯥꯔꯦ
ꯑꯣ ꯑꯃꯨꯛ ꯊꯦꯡꯅꯔꯦ
ꯑꯃꯨꯛ ꯊꯦꯡꯅꯔꯦ
ꯑꯩꯗꯤ ꯑꯗꯨꯃꯥꯏꯅ ꯇꯧꯕ ꯌꯥꯏ ꯍꯥꯏꯕ ꯈꯪꯗꯦꯅ
ꯑꯣ ꯑꯗꯨꯝ ꯌꯥꯕꯅꯤꯗ ꯍꯥꯏꯗꯤ ꯑ ꯍꯟꯖꯟ ꯍꯟꯖꯟ ꯇꯧꯕ ꯀꯩꯁꯨ ꯀꯥꯏꯗꯕꯅꯤ ꯋꯥꯔꯤ ꯁꯥꯟꯅꯔꯒ ꯂꯣꯏꯔꯦꯕꯀꯣ ꯑꯗꯨꯒ ꯃꯣꯏꯅ ꯍꯥꯏꯕ ꯅꯤꯌꯣꯝꯗꯨꯇꯪ ꯇꯧꯕꯤ ꯇꯧꯕꯤꯔꯒꯥ ꯂꯣꯏꯔꯦꯗꯥ ꯑꯇꯩꯗꯤ ꯊꯣꯏꯗꯣꯛꯄ ꯀꯩꯁꯨ ꯀꯥꯏꯗꯕꯅꯤ
ꯐꯩꯌꯦ ꯑꯗꯨꯗꯤ
ꯎꯝ
ꯌꯥꯝꯅ ꯐꯥꯕ ꯋꯥꯐꯝꯅꯤꯅ
ꯑꯐꯕ ꯑꯐꯕ ꯉꯥꯛꯇꯅꯤ ꯐꯠꯇꯕꯗꯤ ꯅꯠꯇꯦ ꯀꯩꯅꯣ
ꯍꯣꯏ ꯍꯣꯏ ꯃꯥꯅꯦ
ꯍꯟꯗꯛꯅ ꯑꯅꯧꯕ ꯇꯣꯄꯤꯛ ꯑꯃ ꯁꯥ ꯇꯥꯕ ꯅꯤꯅꯦ ꯑꯗꯨꯗꯤ ꯍꯟꯗꯛꯀꯤ ꯃꯤꯅꯤꯠꯁꯦ ꯂꯣꯏꯅꯕ
ꯃꯟꯅꯦ ꯁꯣꯝꯅ ꯍꯧꯕꯤꯔꯣ
ꯍꯟꯗꯛꯇꯤ ꯀꯩꯅꯣꯒꯤ ꯑꯣꯏꯔꯝꯗꯧ ꯃꯥꯜꯂꯦ ꯁꯤꯁꯇꯔꯒꯤ ꯄꯥꯂꯤ ꯇꯥꯔꯝꯗꯧ ꯃꯥꯜꯂꯦ ꯑꯩꯒꯤꯗꯤ ꯑꯩꯒꯤꯗꯤ ꯇꯧꯈ꯭ꯔꯕ ꯃꯥꯜꯂꯦ ꯑꯦ ꯍꯦꯍꯦ
ꯀꯩ ꯍꯥꯏꯕꯥ?
ꯑꯩꯒꯤꯗꯤ ꯇꯣꯄꯤꯛ ꯈꯟꯈ꯭ꯔꯕ ꯃꯥꯜꯂꯦ ꯁꯤꯁꯇꯔꯅ ꯑꯃꯨꯛ ꯈꯟꯕꯤꯔꯣ ꯍꯟꯗꯛꯀꯤꯁꯤꯅ
ꯁꯦꯀꯦꯟ ꯔꯥꯎꯁꯤꯗꯤ
ꯑꯗꯨꯝ ꯑꯗꯨꯝ ꯅꯪꯅ ꯈꯟꯕꯤꯌꯣꯗꯅ ꯑꯥꯍꯥ
ꯑꯩ ꯀꯩꯍꯥꯏ ꯀꯩ ꯍꯥꯏꯒꯗꯕꯅꯣ ꯈꯪꯖꯤꯜꯂꯛꯇ꯭ꯔꯦ
ꯑꯗꯨꯗꯤ ꯑꯧꯑꯥ
ꯑꯣ ꯑꯗꯨꯗꯤ ꯁꯤꯁ ꯍꯣꯏ ꯌꯥꯏ ꯁꯤꯁꯇꯔ ꯑꯩꯗꯨꯝ ꯁꯥꯔꯛꯑꯒꯦꯁꯦ ꯁꯤꯁꯇꯔ ꯑꯗꯨꯝ ꯈꯥꯇꯪ ꯏꯀꯥꯏꯔꯝꯒꯗꯧ ꯃꯥꯜꯂꯦ ꯁꯤꯁꯇꯔꯁꯦ ꯈꯟꯕꯗ ꯑꯗꯨꯝ ꯑꯣꯏꯔꯝꯕꯁꯨ ꯌꯥꯏ
ꯏꯀꯥꯏꯕꯒꯤ ꯋꯥ ꯅꯠꯇꯦꯗ ꯏꯀꯥꯏꯕꯨꯗꯤ ꯏꯀꯥꯏꯗꯦꯗ ꯍꯩꯇꯕ ꯍꯥꯏꯕꯠ
ꯏꯀꯥꯏ ꯃꯟꯅꯦ ꯃꯟꯅꯦ ꯃꯥ ꯑꯗꯨꯏꯁꯨ ꯂꯩꯗꯅ ꯋꯥꯔꯤ ꯍꯧꯗꯣꯛꯄ ꯉꯝꯗꯕ ꯍꯥꯏꯕ ꯑꯝꯁꯨ
ꯑꯦ ꯑꯦ ꯍꯦ ꯍꯦ ꯍꯦ ꯑꯗꯨꯃꯛ ꯌꯥꯏ ꯅꯣꯏ ꯑꯗꯨꯃꯛꯗꯤ ꯈꯟꯕꯤꯒꯅꯨ ꯍꯦ ꯑꯁ
ꯂꯥꯡꯕꯗꯤ ꯌꯥꯗꯕꯅꯤꯀꯣ
ꯐꯧꯗ ꯏꯁ ꯃꯣꯔ ꯏꯝꯄꯣꯔꯇꯦꯟ ꯗꯦ ꯋꯟ ꯀꯤꯟ ꯁꯦ ꯌꯦꯁ ꯑꯣ ꯅꯣ ꯔꯏꯠ
ꯍꯣ ꯑꯗꯨꯗꯤ ꯁꯤꯁꯇꯔ ꯑꯩꯃꯥ ꯍꯪꯉꯛꯑꯒꯦ ꯌꯥ
ꯑꯏꯜ ꯕ꯭ꯔꯤꯡ ꯑꯞ ꯌꯥꯏ ꯌꯥꯏ ꯌꯥꯏ ꯑꯩꯈꯣꯏꯒꯤ ꯑꯁꯣꯝꯗ ꯂꯩꯕ ꯃꯤꯁꯤꯡ ꯁꯤ ꯌꯥꯝꯅ ꯂꯥꯡꯕ ꯑꯗꯨꯒꯤ ꯇꯨꯃꯤꯟꯅ ꯂꯥꯏꯌꯣ ꯍꯣꯏꯌꯣ
ꯚꯣꯏꯁ ꯐꯖꯅ ꯇꯥꯗꯗꯤ ꯅꯨꯡꯉꯥꯏ ꯌꯥꯗꯦ ꯍꯥꯏꯕ ꯑꯝꯗꯤ ꯌꯥꯎꯕꯅꯤ
ꯍꯣꯏ ꯑꯗꯨꯒꯤꯅꯦ
ꯂꯥꯡꯒꯅꯨ ꯂꯥꯡꯒꯅꯨꯅ ꯍꯥꯏꯈꯣ ꯑꯝꯇ
ꯃꯣꯏꯗꯣ ꯌꯥꯝꯅ ꯃꯅꯥ ꯀꯟꯕ
ꯑꯣ ꯈꯔ ꯍꯣꯏ ꯍꯣꯏ ꯑꯗꯨꯕꯨꯗꯤ ꯄꯥꯈꯪ ꯂꯩ ꯑꯥ ꯂꯩꯁꯥꯕꯤ ꯐꯥꯔꯛꯇꯣꯏ ꯑꯣꯏꯔꯝꯃꯁꯨ ꯌꯥꯏ
ꯍꯥꯏꯌꯥ ꯇꯕ꯭ꯔꯣ?
ꯑꯧ ꯇꯥꯏ ꯇꯥꯏ ꯇꯥꯏ
ꯍꯩꯌꯦ ꯑꯥ ꯑꯗꯨꯝ ꯉꯥꯡꯉꯣ
ꯑꯣ ꯉꯥꯡꯉꯣꯕ ꯌꯥꯅꯤ ꯌꯥꯅꯤ ꯑꯩ ꯁꯣꯝꯒꯤꯗꯃꯛ ꯄꯥꯎ ꯄꯖꯥꯔꯛꯀꯦ ꯌꯥꯅꯤ
ꯑꯗꯨꯝ ꯑꯩꯈꯣꯏꯅꯁꯨ ꯑꯦꯅꯤ ꯀꯩ ꯀꯩꯅꯣ ꯑꯗꯨꯝ ꯄꯥꯕ ꯌꯥꯕ ꯅꯠꯇ꯭ꯔꯣ?
ꯑꯥ ꯄꯥꯕ ꯌꯥꯕ ꯍꯥꯏꯕꯗꯤ ꯁꯤꯁꯇꯔꯅ ꯍꯥꯏꯅꯤꯡꯉꯤ ꯇꯥꯏꯌꯦ ꯇꯥꯏꯌꯦ ꯀꯩꯅꯣ ꯍꯥꯏꯗꯤ
ꯑꯥ ꯑꯥ ꯑꯗꯨꯝ ꯂꯩꯌꯦꯗꯅ ꯑꯥ ꯄꯣꯏꯝ ꯒꯨꯝꯕ ꯋꯥꯔꯤꯒꯨꯝꯕ ꯑꯗꯨꯝ ꯂꯩꯌꯦꯗꯅ
ꯑꯥ ꯑꯗꯨꯝꯃꯗꯤ ꯀꯦꯝꯇ ꯀꯥꯏꯗꯦꯕꯀꯣ ꯃꯣꯏꯒꯤ ꯍꯥꯏꯗꯤ ꯀꯩꯅꯣꯒꯤ ꯀꯝꯄꯅꯤꯗꯨꯒ ꯔꯤꯂꯦꯇꯦꯠ ꯑꯣꯏꯕ ꯀꯩꯅꯣꯗꯨꯏ ꯃꯇꯥꯡꯗ ꯑꯝꯇ ꯌꯥꯗꯦꯕꯀꯣ
ꯎꯝ
ꯑꯗꯨꯒ ꯃꯤꯗꯨꯒꯤ ꯄꯥꯔꯁ꯭ꯅꯦꯜ ꯗꯤꯇꯦꯜ ꯍꯥꯏꯇꯥꯔꯦꯅꯦ ꯑꯗꯨ ꯑꯝꯇ ꯌꯥꯗꯦꯕ ꯑꯥ ꯁꯤꯈꯩ ꯇꯣꯛ ꯇꯧꯕ ꯁꯤ ꯃꯇꯥꯡꯗ ꯑꯝꯇ ꯃꯦꯟꯁꯟ ꯇꯧꯕ ꯌꯥꯗꯦꯕꯀꯣ ꯑꯩꯈꯣꯏꯒꯤ ꯇꯣꯛ ꯑꯥ ꯀꯣꯜꯁꯤꯗ ꯑꯗꯨꯒ ꯑꯇꯣꯞꯄ ꯑꯥꯎꯠꯁꯥꯏꯠ ꯀꯩꯅꯣꯁꯤꯗꯤ ꯂꯣꯏ ꯀꯣꯚꯔ ꯇꯧꯕ ꯀꯩꯏꯝ ꯀꯥꯏꯗꯦꯕ
ꯍꯣꯏ
ꯑꯗꯨꯝꯕ ꯍꯥꯏꯗꯤ ꯃꯥꯒꯤ ꯇ꯭ꯔꯥꯏꯕ ꯅꯨꯡ ꯀꯩꯅꯣ ꯖꯥꯇꯤ ꯅꯨꯡꯇꯤ ꯑꯗꯒꯤ ꯃꯌꯥꯝ ꯂꯩꯗꯅ ꯔꯤꯂꯤꯖꯟ ꯀꯩꯀꯥ ꯃꯌꯥꯝ ꯂꯩꯗꯅ
ꯍꯣꯏ ꯍꯣꯏ
ꯑꯗꯨꯝꯕꯗꯤ ꯌꯥꯗꯕ ꯍꯥꯏꯇꯥꯔꯦ ꯑꯇꯣꯞꯄꯗꯤ ꯁꯥꯅꯤꯡꯕ ꯋꯥꯔꯤ ꯁꯥꯕ ꯌꯥꯏ
ꯐꯩꯌꯦ ꯑꯗꯨꯗꯤ
ꯎꯝ ꯐꯩꯌꯦ ꯑꯗꯨꯅ ꯁꯤꯁꯇꯔ ꯋꯥꯔꯤ ꯍꯧꯕꯤꯔꯁꯦ
ꯍꯧꯔꯁꯦꯀꯣ ꯑꯗꯨꯗꯤ
ꯑꯥ
ꯏꯃꯥꯟꯅꯕꯤꯁꯤꯡ ꯑꯁꯤꯗ ꯂꯩꯕꯁꯤꯡꯁꯨ ꯑꯗꯨ ꯈꯛꯇ ꯑꯗꯨꯒꯨꯝꯕ ꯈꯛꯇ ꯄꯥꯕꯅꯦꯕ ꯑꯗꯨꯒꯤ
ꯏꯃꯥꯟꯅꯕꯤꯒ ꯇꯧꯔꯁꯨꯦ ꯑꯗꯨꯝ ꯌꯥꯗꯤ ꯌꯥꯕꯅꯦꯕꯀꯣ
ꯑꯗꯨꯒ ꯑꯗꯨꯅ ꯀꯩꯁꯨ ꯀꯥꯏꯕꯗꯤ ꯂꯩꯇꯦ ꯑꯗꯨ ꯋꯥꯔꯤꯗ ꯂꯥꯛꯑꯁꯤ ꯑꯗꯨꯏꯗꯨꯅ ꯏꯃꯥꯟꯅꯕꯤꯁꯨ ꯏꯃꯥꯟꯅꯕꯤ ꯑꯣꯏꯈ꯭ꯔꯦ ꯑꯗꯣ ꯋꯥꯔꯤꯗ ꯂꯥꯛꯑꯁꯤ
ꯑꯩꯗꯣ ꯍꯧꯖꯤꯛ ꯀꯩꯅꯣꯝꯃ ꯇꯧꯕ ꯑꯗꯨꯒꯤꯅꯦ ꯌꯦꯡꯅꯤꯡꯉꯥꯏꯗꯣ
ꯊꯕꯛ ꯑꯃ ꯇꯧꯔꯝꯃꯤꯕ꯭ꯔꯥ ꯅꯠꯇ꯭ꯔꯒꯅ ꯀꯩ ꯑꯣꯏ
ꯑꯁꯤꯗ ꯀꯩꯗ ꯆꯥꯔꯖ ꯇꯧꯅꯤꯡꯉꯥꯏ ꯇꯧꯕ
ꯑꯣ ꯍꯣꯏꯗ ꯑꯗꯨꯗꯤ ꯀꯩꯁꯨ ꯀꯥꯏꯗꯦ ꯁꯤꯁꯇꯔ ꯍꯣꯏꯗꯤ ꯀꯩꯅꯣ ꯂꯩꯕꯅꯤꯅ ꯍꯣꯁꯇꯦꯜꯗ ꯂꯩꯕꯅꯤꯅ ꯋꯥꯛꯀꯤꯡ ꯅꯨꯡꯀꯤꯡꯒꯗꯤ ꯆꯠꯇ꯭ꯔꯣ ꯏꯃꯥꯟꯅꯕꯤꯒ ꯍꯅꯔꯒꯅ
ꯆꯠꯇꯦꯗ ꯊꯣꯛꯄ ꯌꯥꯗꯕꯅꯤꯅ
ꯊꯣꯛꯄ ꯌꯥꯗꯦꯕ
ꯍꯣꯏ ꯄꯥꯔꯃꯤꯁꯟ ꯂꯧꯗ꯭ꯔꯗꯤꯀꯣ
ꯑꯥ
ꯑꯗꯨꯒꯤ
ꯑꯣ ꯊꯣꯛꯄ ꯀꯥꯟꯗꯤ ꯀꯔꯝ ꯀꯥꯟꯗꯒꯗꯤ ꯑꯌꯥꯝꯕꯒꯤ ꯁꯟꯗꯦꯒꯨꯝꯕꯒꯗꯤ ꯑꯗꯨꯝ ꯄꯤꯕ꯭ꯔꯥ ꯅꯠꯇ꯭ꯔꯒ
ꯍꯣꯏ ꯁꯟꯗꯦꯗ ꯗꯥꯏꯔꯦꯛꯇꯔꯗ ꯑꯦꯄ꯭ꯂꯤꯀꯦꯁꯟ ꯄꯤꯔꯒꯀꯣ
ꯑꯥ
ꯑꯗꯨꯃꯥꯏꯅ ꯇꯧꯔꯗꯤ ꯍꯣꯏ ꯑꯗꯨꯝ ꯊꯣꯛꯑꯦ
ꯑꯣ ꯁꯤꯁꯇꯔꯗꯤ ꯇꯝꯕꯁꯨ ꯂꯣꯏꯁꯤꯜꯂꯛꯀꯗꯧꯔꯦ ꯃꯈꯥꯗꯤ ꯀꯔꯝꯃꯥꯏꯅ ꯇꯧꯗꯣꯏꯅꯣ ꯍꯥꯏꯗꯤ ꯗꯣꯛꯇꯔꯗ ꯄꯨꯗꯣꯏꯔꯥ ꯅꯠꯇ꯭ꯔꯒ ꯀꯩ ꯀꯩ ꯍꯥꯏꯅꯤ ꯃꯈꯥ ꯗꯤꯒ꯭ꯔꯤ ꯀꯩꯀꯩ ꯇꯧꯒꯦꯅ ꯈꯜꯂꯤ
ꯂꯣꯏꯔꯗꯤ ꯍꯣꯏ ꯑꯗꯨꯝ ꯃꯄꯥꯟꯗ ꯄꯨꯁꯦꯅꯗꯤ ꯈꯜꯂꯦ ꯑꯗꯣ ꯈꯟꯅꯗ꯭ꯔꯔꯤꯗ
ꯑꯣ ꯈꯔ ꯋꯥꯠꯂꯤꯀꯣ ꯃꯇꯝ ꯍꯟꯗꯛꯁꯤ ꯆꯍꯤ ꯂꯣꯏꯗꫭꯏꯔ ꯀꯅꯣ ꯀꯔꯝ ꯀꯥꯟ ꯂꫭꯏꯗꯣꯏꯅꯣ
ꯑꯣ ꯍꯟꯗꯛꯀꯤ ꯆꯍꯤ ꯂꯣꯏꯔꯅꯤ
ꯑꯣ ꯀꯨꯏꯗꯤ ꯀꯨꯏꯁꯟ ꯂꯛꯑꯝꯃꯔꫭꯏꯅꯦꯀꫭ ꯑꯗꯨꯗꯤ
ꯁꯣꯝꯗꯤ ꯄꯨꯡ ꯀꯌꯥꯗ ꯆꯥꯛ ꯆꯥꯗꯣꯏꯅꯣ ꯏꯚꯤꯅꯤꯡꯒꯤ ꯇꯥꯕ꯭ꯔꯣ
ꯑꯣ ꯇꯥꯖꯩ ꯇꯥꯖꯩ
ꯄꯨꯡ ꯀꯌꯥꯗ ꯆꯥꯛ ꯆꯥꯕ꯭ꯔꯣ ꯏꯚꯤꯅꯤꯡꯗ
ꯑꯣ ꯆꯥꯛꯁꯤ ꯈꯔ ꯋꯥꯠꯂꯤꯌꯦ ꯄꯨꯡ ꯑꯩꯠ ꯁ꯭ꯋꯥꯏ ꯁꯚꯦꯟ ꯊꯥꯔꯇꯤ ꯈ ꯍꯜꯂꯛꯄ ꯁ꯭ꯋꯥꯏꯗ ꯆꯥꯗꯣꯏꯅꯦ
ꯑꯣ
ꯁꯤꯁꯇꯔꯒ ꯃꯥ
ꯀꯔꯤ ꯃꯅꯥꯏ ꯍꯣꯏ ꯑꯗꯨꯝ
ꯑꯥ ꯁꯤꯁꯇꯔ ꯍꯣꯏꯒꯤꯗꯤ ꯉꯟꯅ ꯆꯥꯕ ꯌꯥꯔꯝꯗꯧ ꯃꯥꯜꯂꯦ ꯉꯟꯇ ꯂꯣꯏ ꯍꯥꯏꯒꯨꯝ ꯄꯥꯎ ꯇꯥꯏ ꯆꯨꯝꯕ꯭ꯔꯣ ꯍꯣꯁꯇꯦꯜꯒꯤꯅꯤꯅ ꯀꯩ ꯃꯊꯦꯜꯅ ꯏꯍꯥꯎ ꯍꯥꯎꯔꯤꯒꯦ ꯍꯧꯖꯤꯛꯀꯥꯟ
ꯁꯤꯛꯁ ꯁꯚꯦꯟ ꯑꯗꯨꯋꯥꯏꯗ ꯆꯥꯏꯌꯦ ꯑꯗꯣ ꯉꯁꯤꯁꯦ ꯑꯩꯈꯣꯏꯁꯦ ꯁꯟꯗꯦꯒ ꯐꯥꯔꯁ ꯗꯦꯁꯦ ꯌꯦꯟ ꯄꯤꯌꯦꯕꯀꯣ ꯑꯗꯨꯒꯤ ꯉꯁꯤ ꯆꯌꯦꯟ ꯆꯥꯔꯅꯦꯕ
ꯑꯣ ꯑꯗꯨꯗꯤ ꯉꯁꯤꯗꯤ ꯑꯍꯥꯎꯕ ꯅꯠꯇꯦꯅꯦ
ꯑꯥ ꯁꯣꯝꯗꯤ ꯀꯔꯤ ꯌꯦꯟꯖꯥꯡ ꯊꯣꯡꯉꯨꯔꯒ ꯆꯥꯔꯅꯤ ꯉꯁꯤꯒꯤ ꯑꯣꯏꯅ
ꯑꯁ ꯅꯨꯡꯗꯥꯡꯗꯤ ꯑꯩꯈꯣꯏꯁꯨ ꯅꯨꯡꯗꯥꯡꯗꯗꯤ ꯑꯆꯝꯕ ꯆꯥꯏꯌꯦ ꯑꯗꯨꯅ ꯀꯩ ꯍꯥꯏꯅꯤ ꯑꯆꯝꯕ ꯑꯣꯏꯅ ꯇꯧꯗꯧ ꯃꯥꯜꯂꯦ ꯍꯥꯏꯕꯗꯤ ꯑꯥ ꯀꯥꯡꯁꯣꯏꯒꯨꯝꯕ ꯑꯗꯨꯃꯥꯏꯅ ꯆꯥꯗꯧ ꯃꯥꯜꯂꯦ ꯆꯝꯐꯨꯠ ꯀꯨꯝꯕ
ꯎꯝ ꯀꯥꯡꯁꯣꯏꯒ ꯆꯝꯐꯨꯠ ꯀꯥꯅ ꯍꯥꯎꯔꯦꯗ
ꯎꯝ ꯀꯥꯂꯦꯟꯗꯗꯤ ꯊꯥꯎꯔꯦꯛ ꯀꯥꯕ ꯄꯣꯠꯁꯦ ꯆꯥꯕ ꯈꯔ ꯎꯝ ꯅꯨꯡꯉꯥꯏꯇꯦꯕ ꯑꯗꯨꯃꯥꯏꯅ ꯆꯥꯏ ꯅꯨꯡꯗꯥꯡ ꯑꯥ ꯑꯍꯥ ꯁꯤꯁꯇꯔ ꯍꯣꯏꯒꯤꯗꯤ ꯀꯩꯀꯩ ꯍꯔꯥꯎ ꯀꯨꯝꯍꯩ ꯇꯧꯈ꯭ꯔꯒꯦ ꯍꯟꯗꯛ ꯆꯍꯤꯒꯤ ꯅꯨꯡꯉꯥꯏ ꯅꯨꯡꯉꯥꯏꯕ ꯌꯥꯎꯈꯤꯕ꯭ꯔꯣ
ꯍꯟꯗꯛ ꯆꯍꯤꯒꯤ ꯍꯥꯏꯔꯗꯤ ꯈꯪꯗꯦꯗ ꯅꯤꯌꯨ ꯏꯌꯔ ꯂꯩꯔꯦ ꯑꯗꯨꯒ ꯑꯩꯈꯣꯏꯗꯤ ꯁꯤꯗ ꯑꯗꯨꯝ ꯂꯩꯕꯅꯤꯅ ꯅꯣꯏ ꯀꯩꯅꯣ ꯃꯩꯇꯩꯒꯤ ꯀꯩꯅꯣ ꯌꯥꯎꯁꯪꯒꯨꯝꯕ ꯆꯩ ꯑꯗꯨꯒꯨꯝꯕ ꯁꯤꯡꯗꯣ ꯈꯛꯇꯅꯤ ꯑꯩꯈꯣꯏꯗꯗꯤ ꯌꯥꯎꯗꯦꯗ
ꯑꯣ ꯁꯤꯁꯇꯔ ꯑꯗꯨꯗꯤ ꯌꯥꯎꯁꯪ ꯍꯥꯏꯔꯕꯅꯤꯅ ꯌꯥꯎꯁꯪꯒꯤ ꯑꯣꯏꯕ ꯋꯥꯍꯪ ꯑꯃ ꯍꯪꯉꯛꯑꯒꯦ ꯌꯥꯏꯀꯣ
ꯑꯥ ꯍꯥꯏꯌꯣ
ꯑꯣ ꯌꯥꯎꯁꯪꯅꯤꯅ ꯌꯥꯎꯁꯪ ꯌꯥꯎꯔꯕꯅꯤ ꯁꯤꯗ ꯊꯥꯕꯜꯒꯗꯤ ꯆꯣꯡꯍꯧꯕ꯭ꯔꯣ ꯍꯦꯛꯇ ꯈꯪꯍꯧ ꯌꯦꯡ ꯈꯪꯍꯧꯕꯔꯣ ꯇ꯭ꯔꯥꯏ ꯇꯧꯍꯧꯕꯔꯣ ꯀꯃꯥꯏꯅ ꯇꯧꯒꯦ
ꯇꯧꯍꯧꯗ꯭ꯔꯦꯗ ꯌꯥꯝꯅꯗꯤ ꯇꯧꯅꯤꯡꯕꯅꯦ ꯑꯗꯨ ꯈꯨꯟꯗ ꯆꯠꯂꯦ ꯑꯗꯨꯒꯤ ꯌꯥꯎꯕ ꯐꯪꯗꯔꯦ ꯊꯥꯕꯜ ꯆꯣꯡꯕꯒ ꯐꯪꯗ꯭ꯔꯤ ꯌꯥꯝꯅꯗꯤ ꯆꯣꯡꯅꯤꯡꯕ
ꯑꯣ ꯃꯩꯇꯩ ꯏꯃꯥꯟꯅꯕꯤꯁꯤꯡꯅꯒ ꯆꯣꯡꯁꯤ ꯂꯥꯛꯑꯣ ꯀꯥꯏꯅꯒ ꯍꯥꯏꯗ꯭ꯔꯣ ꯏꯃꯥꯟꯅꯕꯁꯤꯡꯅꯒ
ꯍꯥꯏꯌꯦ ꯍꯥꯏꯕꯕꯨꯗꯤ
ꯑꯥ
ꯑꯗꯣ ꯑꯩꯈꯣꯏꯅ ꯌꯨꯝ ꯆꯠꯄꯅꯤꯅ ꯐꯪꯗ꯭ꯔꯦ ꯀꯧꯕ
ꯑꯣ ꯑꯗꯨꯗꯤ ꯌꯥꯝ ꯅꯨꯡꯉꯥꯏꯕ ꯃꯣꯃꯦꯟ ꯑꯃ ꯌꯥ ꯀꯥꯟꯊꯣꯛꯈ꯭ꯔꯦꯅꯦ
ꯃꯥꯅꯤ ꯌꯥꯝꯅ ꯍꯟꯗꯛꯇꯤ ꯂꯩꯃꯤꯟꯅꯕꯗꯣ ꯏꯃꯥꯟꯅꯕꯤꯁꯤꯡ ꯍꯟꯗꯛꯇꯤ ꯂꯥꯁꯁꯨ ꯑꯣꯏꯕꯅꯤꯅ ꯇꯧꯁꯦꯅꯗꯤ ꯍꯥꯏꯅꯕꯅꯦꯕ ꯑꯗꯨꯗ ꯀꯟꯗ ꯃꯌꯨꯝ ꯃꯌꯨꯝ ꯂꯣꯏꯅ ꯀꯨꯝꯕ ꯉꯥꯛꯇ ꯑꯣꯏꯕꯅꯤꯅ ꯑꯗꯨꯝ
ꯃꯁꯥ ꯃꯁꯥꯒꯤ ꯂꯝꯕꯤꯗ ꯆꯠꯈ꯭ꯔꯦ
ꯑꯣ ꯑꯠꯆꯥ ꯑꯠꯆꯥ ꯑꯣ ꯑꯗꯣ ꯁꯤꯁꯇꯔ ꯍꯣꯏꯗꯤ ꯀꯩꯅꯣ ꯃꯤ ꯀꯌꯥꯃꯨꯛꯀ ꯃꯤꯕꯨꯗꯤ ꯀꯌꯥꯃꯨꯛ ꯌꯥꯝꯒꯦ ꯀꯩꯅꯣꯁꯦ ꯁꯦꯃꯤꯁꯇꯔ ꯑꯃꯗ ꯁꯤꯁꯇꯔ ꯍꯣꯏꯒꯤ ꯁꯦꯃꯤꯁꯇꯔ ꯍꯥꯏꯒꯗ꯭ꯔꯥ ꯃꯤ ꯀꯌꯥꯝꯃꯨꯛ ꯑꯣꯏꯒꯦ ꯐꯣꯔꯇꯤ ꯐꯤꯐꯇꯤ ꯑꯗꯨꯃꯥꯏꯅ ꯑꯣꯏꯕ꯭ꯔꯥ
ꯑꯩꯈꯣꯏꯒꯤ ꯕꯦꯠꯁꯇꯤ ꯃꯤ ꯌꯥꯝꯗꯦ ꯐꯤꯐꯇꯤꯟ ꯉꯥꯛꯇꯅꯦ ꯑꯗꯨꯒ ꯑꯩꯈꯣꯏꯒꯤ ꯖꯨꯅꯤꯌꯔ ꯈꯣꯏꯅ ꯈꯔ ꯌꯥꯝꯃꯦ
ꯑꯣ ꯑꯣ ꯑꯣ ꯌꯥꯝ ꯀꯟꯅ ꯌꯥꯝꯕꯗꯤ ꯑꯣꯏꯗꯦꯅꯦꯀꯣ ꯑꯗꯨꯗꯤꯀꯣ
ꯍꯣꯏ ꯃꯤ ꯌꯥꯝꯗꯦꯗ
ꯑꯣ ꯃꯤ ꯌꯥꯝꯗꯅꯕꯨꯗꯤ ꯅꯨꯡꯉꯥꯏꯕꯅꯤꯗ
ꯇꯥꯕꯔꯣ
ꯑꯧ ꯇꯥꯔꯤ ꯇꯥꯔꯤ
ꯍꯣꯁꯄꯣꯁ ꯁꯃꯔ ꯇꯥꯕꯔꯣ
ꯑꯧ ꯇꯥꯔꯤꯌꯦ ꯇꯥꯔꯤ ꯇꯥꯔꯤ ꯁꯤꯁꯇꯔꯅ ꯍꯥꯏꯕ ꯂꯣꯏ ꯇꯥꯖꯔꯤ ꯍꯥꯏꯕꯤꯌꯨ
ꯋꯥ ꯉꯥꯡꯉꯣ
ꯋꯥꯔꯦ ꯋꯥ ꯉꯥꯡꯕꯗ ꯑꯩꯅ ꯁꯨꯝ ꯉꯥꯡꯕꯁꯦ ꯁꯤꯁꯇꯔ ꯁꯨꯡ ꯉꯥꯡꯁꯨ ꯉꯥꯡꯗ꯭ꯔꯦ ꯋꯥꯔꯤ ꯁꯥꯟꯅꯖꯦ ꯑꯩ ꯁꯤꯁꯇꯔꯅ ꯐꯣꯟ ꯇꯧꯔꯑꯒ
ꯍꯣꯏ ꯆꯨꯝꯃꯦ ꯑꯗꯨꯕꯨꯗꯤ ꯋꯥꯔꯝꯔꯅꯤ ꯅꯪ ꯑꯗꯨꯕꯨ ꯎꯄꯥꯏ ꯂꯩꯇꯦ
ꯃꯥꯅꯤ ꯃꯥꯅꯤ ꯁꯤꯁꯇꯔꯒꯤꯁꯨ ꯃꯥꯏꯀ꯭ꯔꯣꯐꯣꯟꯗꯣ ꯈꯔ ꯑꯣꯟ ꯇꯧꯕꯤꯌꯣ
ꯋꯥꯔꯁꯨ ꯋꯥꯅ ꯑꯗꯨꯝ ꯃꯇꯦꯡ ꯄꯥꯡꯕꯤꯌꯔꯣ
ꯄꯥꯡꯖꯒꯦ ꯄꯥꯡꯖꯒꯦ ꯑꯗꯨꯝ ꯌꯥꯅꯤ ꯉꯁꯥꯏꯗꯒꯤ ꯄꯥꯡꯗꯅꯁꯨ ꯂꯥꯛꯏ ꯁꯤꯁꯇꯔꯅ ꯄꯥꯝꯒꯗꯕꯗ ꯉꯥꯏꯁꯜꯂꯛꯑꯕ꯭ꯔꯥꯅ ꯈꯜꯂꯦ ꯑꯅ ꯈꯟꯕꯗꯗꯤ
ꯍꯣꯏ ꯑꯗꯣ ꯑꯩꯁꯨ ꯄꯥꯡꯕ ꯃꯇꯝ ꯂꯥꯛꯈꯤꯅꯤꯗ ꯅꯪꯒꯤꯁꯨ ꯑꯗꯨꯕꯨ ꯍꯧꯖꯤꯛꯀꯤ ꯑꯣꯏꯅꯗꯤ ꯑꯗꯨꯝ ꯄꯥꯝꯃꯤꯔꯣ ꯕ꯭ꯔꯥꯗꯔꯅ
ꯑꯗꯨꯝ ꯄꯥꯡꯕꯤꯔꯣ ꯍꯣꯏ ꯄꯥꯡꯖꯒꯦ ꯄꯥꯡꯖꯒꯦ ꯌꯥꯅꯤ ꯑꯗꯨꯝ ꯃꯤꯅꯤꯠꯁꯨ ꯑꯗꯨꯝ ꯂꯣꯏ ꯂꯣꯏꯁꯤꯟꯖꯈꯤꯒꯗꯤ ꯇꯞꯅ ꯇꯞꯅ ꯋꯥꯔꯤꯁꯨ ꯆꯊꯥꯕꯒꯤꯕ ꯃꯇꯨꯡ ꯏꯟꯅ
ꯍꯣꯏ ꯍꯣꯏ ꯑꯗꯣ ꯀꯅꯥꯅ ꯆꯥꯛ ꯊꯣꯡꯗꯣꯏꯅꯣ ꯅꯣꯏꯗꯤ
ꯎꯝ ꯑꯩꯈꯣꯏꯗꯤ ꯀꯩꯅꯣꯅ ꯊꯣꯡꯗꯣꯏꯅꯤ ꯑꯩꯈꯣꯏꯒꯤ ꯃꯣꯝꯅ ꯊꯣꯡꯗꯣꯏꯅꯤ
ꯀꯔꯤ ꯌꯦꯟꯖꯥꯡ ꯊꯣꯡꯉꯅꯤ
ꯌꯦꯟꯁꯥꯡꯁꯦ ꯀꯩꯅꯣꯒꯨꯝꯕ ꯊꯣꯡꯗꯧ ꯃꯥꯥꯟꯂꯦ ꯆꯝꯐꯨꯠꯒꯨꯝꯕ ꯍꯥꯏꯗꯤ ꯍꯥꯏꯒꯥꯔꯦ ꯀꯥꯡꯁꯣꯏꯒꯑꯥ ꯑꯃꯨꯛ ꯔꯤꯚꯤꯖꯟ ꯆꯠꯄ ꯍꯥꯏꯒꯗ꯭ꯔꯥ
ꯇꯥꯔꯦ
ꯀꯥꯏꯗꯦ ꯀꯥꯏꯗꯦ ꯑꯇꯣꯞꯄ ꯀꯩꯅꯣꯗꯒꯗꯤ ꯊꯦꯡꯅꯗ꯭ꯔꯣ ꯑꯇꯣꯞꯄ ꯏꯃꯥꯟꯅꯕꯤꯁꯤꯡꯒꯗꯤ ꯈꯪꯅꯗ꯭ꯔꯤꯕꯣ
ꯌꯥꯝꯅ ꯁꯥꯟꯅꯗ꯭ꯔꯤꯗ
ꯑꯣ ꯌꯥꯎꯑꯦ ꯃꯣꯏꯇꯩꯁꯨ ꯑꯣ ꯑꯩꯗꯤ ꯂꯣꯏ ꯁꯨꯖꯜꯂꯛꯑꯦ ꯍꯥꯏꯇꯥꯔꯦꯀꯣ ꯃꯌꯥꯝꯁꯦ ꯑꯗꯨꯝ ꯁꯛꯈꯪ ꯃꯥꯏꯈꯪꯅꯕꯁꯦ
ꯑꯣ
ꯑꯣ ꯁꯤꯁꯇꯔꯕꯨꯗꯤ ꯀꯩꯝ ꯑꯣ ꯎꯝ ꯑꯗꯨꯕꯨꯗꯤ ꯁꯨꯝ ꯇꯧꯔꯒ ꯊꯦꯡꯅꯔꯛꯈꯤꯅꯤ ꯁꯤꯁꯇꯔ ꯍꯥꯏꯗꯤ ꯋꯥ ꯉꯥꯡꯕ ꯈꯣꯠ ꯄꯥ ꯁꯨꯝ ꯅꯨꯡꯉꯥꯏꯔꯛꯈꯤ ꯍꯥꯏꯇꯥꯔꯦ
ꯍꯣꯏ ꯅꯪꯒꯤ ꯋꯔꯤ ꯁꯅꯥꯕ ꯐꯪꯕꯁꯦ ꯌꯥꯝ ꯅꯨꯡꯉꯥꯏꯌꯦ
ꯑꯥ ꯅꯨꯡꯉꯏꯍꯟ ꯅꯨꯡꯉ ꯅꯨꯡꯉꯥꯏꯍꯟꯅꯕ ꯀꯩꯅꯣ ꯊꯥꯛꯏꯅꯤ ꯀꯩꯅꯣ ꯗꯨꯕꯨꯗꯤ
ꯁꯣꯝꯗꯗꯤ ꯌꯥꯝꯅꯗꯤ ꯋꯥꯔꯝꯒꯩ
ꯍꯣꯏ ꯍꯣꯏ ꯋꯥꯁ ꯑꯗꯨꯁꯨ ꯆꯨꯝꯃꯤ ꯑꯋꯥꯕ ꯑꯃꯅꯤ
ꯍꯣꯏ ꯆꯨꯝꯃꯦ ꯆꯨꯝꯃꯦ ꯅꯪꯅ ꯇꯧꯕꯤꯃꯟꯗ ꯐꯪ ꯐꯪꯗꯝꯅꯤꯗ ꯅꯠꯇ꯭ꯔꯥ
ꯑꯩꯒꯤꯗꯤ ꯐꯪꯉꯣꯏꯌꯦ ꯅꯪꯒꯤ ꯐꯪꯒꯗꯣꯏꯅꯦ ꯑꯩꯉꯣꯟ ꯍꯥꯏꯗꯤꯅꯦ ꯑꯩꯈꯣꯏꯅ ꯀꯣꯜ ꯑꯣꯛꯄ ꯈꯛꯇꯅꯤꯗꯅ
ꯍꯧꯖꯤꯛꯈꯛ ꯍꯧꯖꯤꯛꯁꯤꯒꯤ ꯋꯥ ꯈꯛꯇ ꯅꯠꯇꯕ ꯑꯇꯣꯞ ꯈꯣꯏꯒꯤꯁꯨ ꯂꯩꯌꯦꯗꯅ ꯑꯗꯨ ꯍꯥꯏꯕꯅꯤꯗ
ꯑꯩꯒꯤ ꯅꯝꯕꯔ ꯂꯩꯔꯕꯅꯤꯅ ꯁꯤꯁꯇꯔ ꯍꯥꯏꯔꯨ ꯂꯣꯏꯔꯦ ꯀꯩꯅꯣ ꯗꯔꯀꯥꯔ ꯂꯩꯔ ꯀꯥꯟꯗ ꯁꯤꯁꯇꯔ ꯍꯦꯛ ꯃꯇꯦꯡ ꯑꯃꯇ ꯄꯥꯟꯕꯤꯌꯣ ꯀꯅ ꯍꯥꯏꯔ ꯂꯣꯏꯔꯦ ꯀꯩꯅꯣ
ꯍꯣꯏ ꯍꯣꯏ ꯍꯣꯏ ꯍꯣꯏ ꯑꯗꯨꯅꯦ
ꯃꯇꯝꯗꯨꯗ ꯁꯤꯁꯇꯔꯅ ꯄꯥꯡꯉꯛꯄ ꯄꯥꯡꯉꯛꯇꯕꯗꯨꯅ ꯑꯃ ꯑꯣꯏꯈ꯭ꯔꯒ
ꯄꯥꯡꯉꯒ ꯂꯣꯏꯔꯦ ꯄꯥꯡꯉꯒ ꯂꯣꯏꯔꯦ ꯀꯩꯗꯧꯔꯒꯦ
ꯁꯦꯡꯉꯕꯣ ꯁꯤꯁꯇꯔꯅ ꯍꯥꯏꯁꯤꯕꯨ
ꯎꯝ ꯍꯣꯏ ꯍꯣꯏ ꯑꯗꯣ ꯌꯥꯝꯅ ꯅꯨꯡꯉꯥꯏꯖꯔꯦꯀꯣ ꯑꯗꯨꯗꯤ
ꯍꯣꯏ ꯍꯣꯏ ꯍꯣꯏ